ꯍꯇꯥꯕ꯭ꯔꯎ
ꯑꯧ ꯇꯥꯡꯉꯦ
ꯀꯗꯧꯔꯤꯅꯣ ꯑꯁ ꯀꯩꯗꯧꯔꯤꯅꯣ ꯍꯥꯟꯅ ꯀꯔꯤ ꯃꯊꯦꯜꯗꯤ ꯆꯥꯒꯦꯅ ꯊꯣꯡꯕꯤꯔꯒ
ꯑꯩꯈꯣꯏꯔꯣ ꯑꯩꯒꯤꯗꯤ ꯀꯣ ꯑꯩꯗꯤ ꯑꯍꯥꯎꯕ ꯂꯣꯏꯅ ꯆꯥꯏ ꯑꯍꯥꯎ ꯆꯗꯕ ꯌꯥꯗꯦꯕꯀꯣ ꯑꯩꯗꯤ ꯑꯗꯨꯅ ꯀꯣ ꯎꯝ ꯍꯧꯗꯣꯡꯁꯨ ꯆꯥꯏꯌꯦ ꯑꯣꯛꯊꯣꯡꯕꯖꯨ ꯆꯥꯏꯌꯦ ꯍꯧꯖꯤꯛ ꯍꯧꯗꯣꯡ
ꯑꯁ ꯅꯪꯗꯤ ꯑꯍꯥꯎꯕ ꯉꯥꯛꯇ ꯆꯥꯏꯦ ꯑꯗꯨꯗꯤ ꯌꯧ ꯌꯥꯔꯦꯅꯦ
ꯌꯥꯔꯦ ꯑꯩꯗꯤ ꯑꯩ ꯏꯁꯁꯥ ꯐꯗꯣꯏꯅꯦ ꯑꯍꯥꯎꯕ ꯆꯥꯕꯒꯤ
ꯎꯝ ꯑꯩꯗꯤ ꯍꯥꯎꯗꯕ ꯉꯥꯛꯇꯅ ꯆꯥꯕ ꯑꯩꯗꯤ ꯍꯪꯒꯥꯝ ꯊꯣꯡꯕꯒꯨꯝꯕ ꯀꯣꯕꯤ ꯊꯣꯡꯕꯒꯨꯝꯕ ꯁꯧꯒ꯭ꯔꯤ ꯊꯣꯡꯕꯒꯨꯝꯕ ꯉꯥꯛꯇꯅꯤ ꯆꯥꯕ ꯍꯥꯏꯗꯤ
ꯑꯣ ꯑꯗꯨꯗ ꯅꯪꯒꯤ ꯑ ꯍꯪꯒꯥꯝ ꯃꯥꯟꯗꯕꯔꯣ
ꯍꯥꯥ
ꯑꯩ ꯁꯛꯇꯣ ꯍꯪꯒꯥꯝ ꯃꯥꯜꯂꯒꯦ ꯍꯪꯒꯥꯝ ꯆꯥꯕ ꯄꯣꯛꯑꯣ
ꯑꯦꯁ ꯍꯪꯒꯥꯝꯒ ꯃꯥꯟꯗꯦꯗ ꯃꯤꯒ ꯃꯥꯜꯂꯦꯗ
ꯍꯣꯏ ꯃꯔꯛ ꯃꯔꯛꯇꯗꯤ ꯌꯣꯡꯗꯤ ꯃꯥꯟꯕꯅꯦ
ꯌꯣꯡ ꯆꯕ꯭ꯔꯥ ꯌꯣꯡ ꯌꯣꯡ ꯆꯥꯕꯦ ꯅꯪ ꯌꯣꯡꯕ ꯃꯟ
ꯍꯣꯏ ꯌꯣꯡ ꯆꯕꯩ
ꯍꯥꯥ
ꯏꯊꯟꯇ꯭ꯔꯣ ꯀꯅꯥ ꯀꯅꯥ ꯂꯩꯔꯤꯅꯣ ꯃꯤ ꯃꯈꯣꯟ ꯌꯥꯝ ꯇꯥꯏꯗ
ꯑꯥ ꯑꯣ ꯑꯩꯈꯣꯏꯗꯤ ꯑꯩꯗꯤꯀꯣ ꯑꯥ ꯎꯝ ꯑꯩꯗꯤ ꯃꯤ ꯐꯕꯅꯤꯅ ꯃꯤ ꯌꯥꯝ ꯌꯥꯝꯃꯦꯕꯀꯣ ꯑꯗꯨꯅ ꯑꯩꯗꯤ ꯃꯤ ꯃꯌꯥꯝ ꯂꯩꯃꯤꯟꯅꯕꯅꯦ
ꯑꯆꯥꯥ ꯃꯤ ꯐꯕꯒ ꯃꯤ ꯃꯌꯥꯝ ꯂꯩꯕ ꯑꯁꯥ ꯑꯁꯥ ꯃꯤ ꯐꯠꯇ꯭ꯔꯗꯤ ꯏꯊꯟꯇ ꯂꯩꯕꯀꯣ
ꯌꯥꯝ ꯃꯄꯜꯟ ꯑꯩꯅ ꯍꯥꯏꯕ ꯂꯣ ꯌꯥꯏꯑꯕꯀꯣ ꯑꯗꯨꯅ ꯃꯣꯏꯗꯤꯀꯣ ꯎꯝ ꯇꯨꯃꯤꯟꯅ ꯂꯩꯕꯅꯤ ꯃꯣꯏ ꯑꯩ ꯃꯦꯗꯤ ꯃꯔꯝ ꯃꯣꯛꯄꯅꯦ
ꯅꯪ ꯌꯥꯝ ꯃꯔꯝ ꯑꯣꯛꯑꯦꯕ
ꯎꯝ ꯂꯝ ꯍꯦꯟꯕ ꯃꯥꯜꯂꯦ ꯅꯪꯗꯤ ꯆꯠꯄꯁꯨ
ꯑꯩꯗꯤ ꯂꯝ ꯌꯥꯝ ꯍꯦꯟꯕꯅꯦꯗ ꯂꯝꯗꯝꯁꯤꯗ ꯑꯩꯒꯨꯝꯅ ꯂꯝꯍꯦꯟꯕ ꯑꯅꯤ ꯊꯦꯡꯅꯔꯣꯏꯗ
ꯑꯗꯨꯅꯦ ꯅꯪ ꯂꯝ ꯌꯥꯝ ꯍꯦꯟꯕ ꯃꯥꯜꯂꯦ
ꯎꯝ ꯂꯝꯗꯤ ꯍꯦꯟꯕ ꯄꯨꯛꯅꯤꯡꯁꯨ ꯁꯦꯡꯕ ꯁꯠꯁꯨ ꯁꯠ ꯊꯤꯕ ꯐꯨꯁꯨ ꯐꯨꯒꯟꯕ
ꯑꯁ ꯑꯗꯨꯗꯤ ꯀꯤꯌꯦ
ꯅꯪꯗꯤ ꯅꯣꯏ ꯃꯅꯥ ꯀꯤ ꯍꯥꯏꯗ꯭ꯔꯣ ꯑꯩꯒꯤ ꯏꯆꯥ ꯅꯨꯄꯥꯖꯦ ꯌꯥꯝ ꯀꯤꯌꯦ ꯍꯥꯏꯗꯕ꯭ꯔꯣ
ꯍꯥꯥ
ꯪ ꯑꯩꯒꯤ ꯏꯆꯥ ꯅꯨꯄꯥꯖꯦ ꯌꯥꯝ ꯀꯤ ꯍꯥꯏꯗꯕ꯭ꯔꯣ
ꯀꯅꯥꯅ ꯍꯥꯏꯗꯣꯏꯕ
ꯅꯪꯒꯤ ꯃꯃꯥꯅ ꯅꯪꯕꯨ ꯌꯣꯡ ꯃꯥꯜꯂꯦ ꯍꯥꯏꯔꯛꯄ꯭ꯔꯣ ꯅꯪꯕꯣ
ꯀꯥꯏꯗꯤ ꯃꯥꯅꯕꯨ ꯀꯥꯏꯅ ꯑꯩꯈꯣꯏꯕꯨ ꯌꯉ ꯃꯥ ꯀꯂ ꯀꯥꯏ ꯍꯥꯏꯗꯣꯏꯅꯣ
ꯎꯝ
ꯑꯩꯈꯣꯏ ꯏꯃꯥꯗꯗꯤ ꯑꯩꯒꯤ ꯁꯛꯁꯦ ꯇꯥꯕ꯭ꯔꯣ
ꯍ
ꯑꯩꯒꯤ ꯁꯛꯁꯦ ꯑꯩꯈꯣꯏ ꯃꯥꯗꯤ ꯑꯁ ꯀꯣꯔꯤꯌꯥꯒꯤ ꯅꯨꯄꯥꯒ ꯃꯥꯜꯂꯨꯕ ꯃꯥꯜꯂꯦ ꯐꯖꯕ ꯑꯣ ꯁ ꯀꯣꯖ
ꯑꯁ ꯍꯣꯏꯔꯦ ꯑꯗꯨꯗꯤ ꯀꯌꯥꯗ ꯣꯗꯅ ꯃꯁꯥꯅ ꯌꯨ ꯃꯥꯜꯂꯦ ꯍꯥꯏ ꯣ ꯀꯣꯔꯤꯌꯥ ꯃꯥꯜꯂꯦ ꯍꯥꯏꯌꯦ ꯌꯥꯦ
ꯑꯦ ꯀꯅꯥꯅ ꯃꯃꯥ ꯀꯅꯥꯅ ꯃꯆꯥꯕꯨ ꯀꯅꯥꯅ ꯁꯛꯊꯤ ꯀꯥꯏꯔ ꯀꯅꯥ ꯍꯥꯏꯗꯣꯏꯔꯅꯣ ꯅꯪꯉꯣꯟꯗ ꯑꯗꯨꯃꯥꯏꯅ ꯍꯥꯏꯕ꯭ꯔꯣ
ꯎꯝꯝ ꯌꯥꯗꯦ ꯁꯤꯗꯨꯗꯤꯀꯣ
ꯎꯝ ꯎꯝ
ꯑꯗꯨ ꯅꯣꯏ ꯃꯥꯗꯣ ꯌꯥꯗ꯭ꯔꯦꯕꯣ
ꯎꯝ ꯂꯣꯔꯦ ꯅꯪꯒꯤꯗꯨꯗꯤ
ꯑꯗꯨ ꯅꯪꯗꯤ ꯉꯁꯤ ꯀꯩ ꯌꯦꯟꯁꯥꯡ ꯆꯕꯅꯣ
ꯑꯩꯗꯣ ꯉꯁꯤꯔꯣ ꯑꯩꯗꯤ ꯉꯁꯤꯗꯣ ꯑꯁ
ꯎ
ꯌꯦꯔꯃꯒ ꯍꯋꯥ ꯑꯩꯒ ꯑꯜ ꯊꯑꯣꯒꯁ
ꯑ ꯅꯪꯗꯤ ꯌꯣꯡ ꯃꯥꯟꯕꯅꯤꯅꯦ ꯌꯦꯔꯨꯝꯗ ꯅꯪꯕꯨ ꯌꯥꯝ ꯁꯥꯎꯔꯃꯦ
ꯎꯝ ꯌꯥꯔꯦ ꯅꯪ ꯏꯣꯟꯗ ꯍꯦꯅꯦ ꯉꯥꯡꯉꯦ ꯑꯩ ꯉꯥꯡꯗ꯭ꯔꯦ ꯍꯥꯏꯔꯒ ꯅꯪꯁ ꯍꯉꯅꯤ ꯐꯔ ꯑ꯭ꯔꯣ ꯑꯇ꯭ꯔꯗꯣ ꯑꯅꯗꯤ ꯁꯣꯝ ꯇꯥꯒꯦ ꯇꯥꯔꯒ ꯃꯣꯏꯗ ꯄꯥꯜꯂꯛꯑꯦꯕ
ꯅꯪ ꯃꯣꯠꯁꯛ ꯌꯥꯝ ꯊꯤꯕ꯭ꯔꯣ ꯍꯥꯏꯁꯤꯀꯣ ꯑꯩꯗꯤ ꯐꯔꯤꯗꯧꯕꯅꯤ ꯅꯪ ꯁꯥꯎ ꯑꯗꯨ꯭ꯔꯣ
ꯊꯤꯌꯦ ꯊꯤꯗꯦ ꯍꯥꯏꯕꯗꯤ ꯅꯠꯇꯦꯗ ꯂꯥꯏꯅ ꯇꯝꯂꯝꯕ ꯁꯛꯅꯤꯅ ꯑꯩꯈꯣꯏ ꯀꯔꯤꯗꯤ ꯎꯄꯥꯏ ꯂꯥꯛꯏꯦ ꯀꯥꯏꯗꯒꯤ ꯑꯃꯨꯛ ꯑ ꯑꯩꯒꯤ ꯍꯨꯏꯗꯣ ꯑ ꯌꯥꯝ ꯍꯩꯁꯤꯡꯕ ꯑꯗꯒꯤ ꯍꯧꯖꯤꯛ ꯑꯩ ꯃꯥꯕꯨ ꯇ꯭ꯔꯦꯅꯤꯡ ꯄꯤꯔꯤꯅꯦꯕ
ꯅꯪꯒꯤ ꯍꯒꯤ ꯇ꯭ꯔꯦꯅꯤꯡꯁꯨ ꯄꯤꯕ꯭ꯔꯣ
ꯎꯝ ꯑꯩ ꯍꯨꯏ ꯇ꯭ꯔꯦꯅꯔꯅꯦ ꯍꯜꯂꯣ ꯆꯥꯕ꯭ꯔꯣ ꯇꯥꯕ꯭ꯔꯣ ꯇꯥꯕ꯭ꯔꯣ